ꯑꯣ ꯇꯥꯕ꯭ꯔꯣ
ꯇꯥꯏꯅꯦ
ꯑꯁ ꯅꯪꯒꯤ ꯈꯣꯟꯖꯦꯜꯁꯦ ꯈꯪꯕꯒꯨꯝ ꯇꯧꯋꯦꯅꯦ
ꯈꯪꯗꯕ꯭ꯔꯥꯅꯦ
ꯈꯣꯏ ꯈꯨꯟꯗ ꯅꯠꯇ꯭ꯔꯣ
ꯅꯣꯏ ꯈꯨꯟꯒꯤꯗꯤ ꯅꯠꯇꯦ ꯑꯗꯣ ꯅꯣꯏ ꯈꯨꯟꯗꯁꯨ ꯂꯥꯛꯂꯝꯝꯃꯤꯅ ꯑꯩꯁꯨ ꯂꯩꯔꯝꯃꯤꯅ
ꯑꯁ ꯃꯥꯥꯟꯕꯒꯨꯝ ꯇꯧꯕ
ꯎꯝ ꯑꯗꯨꯅꯦ ꯐꯃꯤꯗ
ꯆꯥꯛꯀꯨꯝꯕꯗꯤ ꯊꯣꯡꯔꯕꯣ
ꯆꯥꯛ ꯊꯣꯡꯗ꯭ꯔꯤꯌꯦ
ꯊꯦꯡꯉꯤꯅꯦ
ꯍꯣꯏ ꯈꯔꯥ ꯊꯦꯡꯉꯦ
ꯈꯨꯟꯗ ꯅꯠꯇꯕꯒꯤꯔꯥ
ꯑꯗꯨ ꯑꯣꯏꯔꯥ ꯃꯥꯜꯂꯦ
ꯑꯗꯨꯒꯤ ꯃꯥꯜꯂꯦꯕ ꯈꯨꯟꯗ ꯑꯣꯏꯔꯗꯤ ꯆꯥꯛ ꯆꯥ ꯊꯣꯛ ꯑ ꯆꯥꯛ ꯆꯥ ꯇꯣꯛꯔꯒ ꯍꯧꯖꯤꯛꯁꯦ ꯐꯃꯨꯡꯗ ꯍꯤꯞꯂꯤ ꯍꯥꯏꯕꯒꯨꯝ ꯇꯥꯒꯗꯕ ꯃꯥꯟꯕ
ꯑꯁ ꯑꯗꯨꯅꯤ ꯈꯨꯟꯗ ꯅꯠꯇꯕꯒꯤ ꯑꯣꯏꯔꯝꯒꯅꯤ ꯍꯣꯏ
ꯈꯨꯟꯗ ꯂꯩꯇꯕꯒꯤ ꯅꯨꯡꯉꯥꯏꯔꯤ ꯍꯣꯏ
ꯑꯁ ꯈꯨꯟꯗꯔꯣ ꯅꯪꯗꯤ ꯀꯥꯏꯗꯅꯣ
ꯈꯨꯟꯗ ꯅꯠꯇꯦ ꯑꯩꯁꯨ ꯏꯝꯐꯥꯜꯗ ꯂꯩꯌꯦ ꯍꯧꯖꯤꯛ ꯈꯛꯇ ꯆꯥꯛ ꯆꯥꯛ ꯈꯛꯇ ꯊꯣꯡꯔꯒ ꯂꯩꯌꯦ ꯀꯩ ꯏꯟꯁꯥꯡ ꯊꯣꯡꯗꯣꯏꯅꯣ ꯈꯪꯗꯕꯒꯤ
ꯆꯥꯛꯁꯨ ꯆꯥꯅꯤꯡꯗ꯭ꯔꯦ
ꯎꯝ ꯀꯅꯥ ꯀꯅꯥ ꯂꯩꯕ꯭ꯔꯣ ꯃꯤ ꯌꯥꯝꯕ꯭ꯔꯣ
ꯃꯤ ꯌꯥꯝꯗꯦ ꯏꯃꯥꯟꯅꯕꯤ ꯑꯃꯒ ꯂꯩꯕꯅꯦꯕ ꯑꯗꯣ ꯃꯥꯁꯦ ꯌꯨꯝ ꯆꯠꯈꯤꯕ
ꯑꯣ ꯅꯊꯟꯇ ꯑꯣꯏꯕꯒꯤ ꯅꯊꯟꯇ ꯑꯣꯏꯕꯒꯤ ꯏꯟꯁꯥꯡ ꯊꯣꯡꯅꯤꯉꯥꯏꯁꯨ
ꯑꯩꯁꯦ ꯆꯥꯛ ꯈꯛꯇ ꯊꯣꯡꯕꯤꯔꯒ ꯏꯟꯁꯥꯡꯁꯦ ꯊꯣꯡꯅꯤꯡꯉꯥꯏ ꯈꯪꯗꯦꯅꯦ ꯆꯥꯅꯤꯡꯗꯕ ꯐꯥꯎ ꯆꯥꯅꯤꯡꯗꯦ ꯎꯝ ꯉꯁꯤꯁꯦ ꯀꯩꯅꯣ ꯈꯪꯗꯦ ꯉꯁꯥꯏ ꯆꯔꯥ ꯋꯥꯟꯕꯗꯣ ꯈꯔ ꯊꯦꯡꯅ ꯋꯥꯜꯂꯦꯕ ꯆꯥꯕꯤꯕꯒꯤ ꯑꯗꯣ ꯈꯪꯗꯦ ꯆꯥꯛ ꯆꯥꯗꯕꯤꯗ ꯇꯨꯝꯔꯅꯤ
ꯌꯨꯝꯗ ꯂꯩꯗꯕꯒꯤ ꯊꯕꯛ ꯂꯩꯗꯕꯒꯤ ꯅꯪꯁꯨ ꯌꯥꯝ ꯐ꯭ꯔꯤ ꯑꯣꯏ ꯅ ꯂꯩꯕ ꯃꯥꯜꯂꯦꯅꯦ ꯑꯗꯨꯒꯤ
ꯐ꯭ꯔꯤ ꯍꯥꯏꯔꯤꯁꯦ ꯈꯪꯗꯦꯗ ꯐ꯭ꯔꯤꯗꯤ ꯑꯣꯏꯔꯦ ꯑꯗꯨ ꯑꯣꯏꯔꯁꯨ ꯇꯟꯕ ꯌꯥꯎꯋꯤꯅꯦ
ꯑꯥ
ꯅꯣꯏꯗꯤ ꯀꯅꯥ ꯀꯅꯥ ꯂꯩꯒꯦ ꯅꯊꯟꯇꯥꯔꯣ ꯀꯃꯥꯏꯅ ꯇꯧꯔꯤꯅꯣ
ꯑꯩꯁꯨ ꯏꯅꯥꯎꯅꯨꯄꯤꯒ ꯂꯩꯔꯤꯅꯦ
ꯅꯪꯁꯨ ꯏꯝꯐꯥꯜꯗꯔꯣ
ꯏꯝꯐꯥꯜꯗꯥꯗꯤ ꯅꯠꯇꯦꯕꯣ
ꯑꯣ ꯃꯇꯥꯏꯗꯥ
ꯃꯇꯥꯏ ꯃꯇꯥꯏꯗꯥ ꯂꯩꯕ꯭ꯔꯣ
ꯑꯥ ꯃꯥꯇꯥꯏ ꯃꯇꯥꯏꯗ ꯃꯥꯜꯂꯦ ꯍꯣꯏ
ꯎꯝ ꯑꯗꯨꯒꯤꯅꯦꯕꯥ ꯀꯩ ꯊꯕꯛ ꯇꯧꯔꯒꯥ ꯂꯩꯕꯔꫭ
ꯀꯦꯐꯦꯗꯥ ꯌꯥꯎꯋꯦ
ꯑꯁ ꯀꯦꯐꯦ ꯁꯨꯇꯤ ꯑꯣꯏꯕꯒꯤꯔꯣ
ꯑꯁ ꯁꯨꯇꯤ ꯅꯠꯇꯦ ꯌꯥꯝ ꯕꯤꯖꯤ ꯑꯣꯏꯗꯥꯕꯀꯣ ꯑꯩꯈꯣꯏꯒꯤ ꯊꯥꯕꯛꯇꯣ
ꯍꯧꯖꯤꯛꯁꯦ
ꯍꯣꯏ ꯍꯧꯖꯤꯛꯁꯨ ꯍꯣꯏ ꯍꫭꯏ ꯃꯥꯅꯦ ꯍꯣꯏ
ꯑꯁ ꯌꯥꯝ ꯅꯨꯡꯉꯥꯏꯅꯦ ꯀꯦꯐꯦꯗꯥ ꯂꯩꯔꯥꯒ ꯍꯧꯖꯤꯛꯁꯦ ꯄꯨꯔꯥ ꯐ꯭ꯔꯤꯗꯥ ꯂꯩꯔꯥꯒ ꯊꯕꯛ ꯂꯩꯇꯥꯕꯒꯤ ꯍꯥꯏꯕꯗꯤ ꯃꯇꯝ ꯂꯩꯕꯗꯣ
ꯀꯌꯥ ꯕꯤꯖꯤ ꯑꯣꯏꯗꯦ ꯁꯤꯗꯥꯁꯦ
ꯑꯗꯨꯒꯨꯝꯕ ꯊꯕꯛ ꯇꯧꯅꯤꯡꯉꯦ ꯑꯩꯁꯨ
ꯅꯣꯏꯗꯤ ꯁꯤꯗꯩ
ꯍꫭꯏ ꯀꯦꯐꯦꯗ ꯂꯩꯕꯁꯦ ꯊꯦꯡꯗꯤ ꯊꯦꯡꯉꯦꯀꯣ ꯃꯇ ꯇꯝꯍꯟꯕꯁꯦ ꯑꯗꯨꯕꯨ ꯀꯁꯇꯃꯔ ꯂꯥꯛꯇ꯭ꯔꯗꯤ ꯑꯗꯨꯝ ꯐ꯭ꯔꯤꯗ ꯐꯝꯔꯒ ꯂꯩꯕꯗꯣ ꯐꯣꯟ ꯃꯦꯠꯂꯒ
ꯅꯣꯏꯗꯤ ꯁꯤꯗ ꯍꯦꯟꯅ ꯅꯨꯡꯉꯥꯏꯕ ꯊꯕꯛ ꯇꯧꯅꯤꯉꯥꯏ ꯍꯣꯠꯅꯔ ꯂꯩꯔ ꯗꯨꯗꯤ
ꯑꯁ ꯀꯥꯏꯗꯒꯤ ꯑꯩꯒꯤ ꯊꯕꯛꯇꯤ ꯋꯥꯕꯅ ꯂꯣꯏꯔꯦ
ꯍꯧꯖꯤꯛ ꯋꯥꯔꯁꯨ ꯀꯣꯟꯅ ꯅꯨꯡꯉꯥꯏꯅꯤꯉꯥꯏ ꯀꯟꯅ ꯍꯣꯠꯅꯔꯒ ꯂꯩꯔꯤ ꯗꯨꯗꯤ
ꯍꯣꯠꯅꯕꯁꯨ ꯉꯝꯗ꯭ꯔꯦꯅꯦ ꯍꫭꯠꯅꯕ ꯍꯣꯠꯅꯅꯤꯡꯉꯥꯏꯁꯨ ꯄꯥꯡꯒꯟ ꯌꯥꯎꯗ꯭ꯔꯦ
ꯇꯟꯕꯒꯤ
ꯑꯁ ꯉꯁꯤ ꯍꯧꯖꯤꯛꯁꯦ ꯃꯩ ꯃꯨꯠꯂꯒ ꯑꯃꯨꯛ ꯂꯥꯛꯑꯦꯅꯦ
ꯈꯟꯒꯨꯝ ꯈꯪ ꯗꯕꯒꯨꯝ ꯍꯣꯏ ꯂꯛꯇꯦ
ꯀꯩ ꯍꯥꯏꯕ
ꯈꯪꯒꯨꯝ ꯈꯪꯗꯕꯒꯨꯝ ꯇꯧꯕꯒꯤ ꯑꯥ ꯍꯥꯏꯔꯛꯄ꯭ꯔꯣ ꯀꯣꯜ ꯇꯧꯔꯛꯀꯦ ꯍꯥꯏꯅ
ꯑꯗꯨ ꯅꯠꯇꯦꯗ ꯑꯩ ꯅꯪꯒꯤ ꯈꯨꯟꯖꯦꯜ ꯇꯥꯕ ꯀꯥꯟꯗ ꯑꯩ ꯑꯩꯈꯣꯏ ꯈꯨꯟꯒꯤ ꯅꯨꯄꯤ ꯑꯃ ꯂꯨꯍꯣꯡꯈꯒꯔꯦ ꯃꯥꯗꯤ ꯑꯉꯥꯡ ꯑꯣꯏꯔꯤ ꯑꯗꯨ ꯅꯨꯄꯤꯗ꯭ꯔꯥ ꯍꯥꯏꯅ ꯈꯟꯕꯅꯦꯕ ꯃꯥꯒꯤ ꯃꯤꯡꯒ ꯅꯪꯒꯁꯨ ꯈꯔ ꯃꯥꯟꯅꯕ
ꯍꯣꯏ
ꯑꯗꯨꯒꯤ ꯑꯩꯗꯣ ꯑꯣꯏꯔꯝꯒꯗ꯭ꯔꯥ ꯍꯥꯏꯅ ꯈꯟꯕꯅꯦꯕ ꯑꯗꯨꯕꯨ ꯅꯪ ꯀꯩꯅꯣ ꯊꯕꯛ ꯑꯁꯤ ꯀꯩꯀꯩꯗ ꯑꯗꯨꯝ ꯇꯛꯑ ꯀꯩꯅꯣ ꯑꯁꯤ ꯑꯥ ꯇꯧꯔꯦ ꯈꯣꯠꯂꯦ ꯍꯥꯏꯕꯒꯤ ꯑꯣ ꯅꯠꯇꯕ ꯃꯥꯜꯂꯦ ꯍꯥꯏꯅ ꯈꯟꯕꯅꯤ
ꯑꯣ ꯑꯁꯦꯡꯕ ꯈꯪꯗꯕ꯭ꯔꯥ ꯑꯩꯕꯨ
ꯈꯪꯗꯦꯕ
ꯍꯍꯥꯍꯥꯍꯥ
ꯑꯩꯕꯨꯗꯤ ꯈꯪꯕ꯭ꯔꯥ ꯑꯗꯨꯗꯤ
ꯈꯪꯉꯦꯅ
ꯑꯁ ꯂꯣꯏꯔꯦꯍꯦ ꯅꯪꯅ ꯑꯩꯕꯨ ꯈꯪꯕ ꯑꯩꯅ ꯅꯪꯕꯨ ꯈꯪꯗꯕ
ꯑꯥ ꯅꯣꯏꯗꯤ ꯑꯐꯥꯎꯁꯥꯕꯅꯤꯅ ꯈꯪꯔꯝꯃꯣꯏ ꯑꯩꯈꯣꯏ
ꯑꯦ ꯀꯅꯥ ꯑꯣꯏꯕꯖꯥꯠꯂꯣ ꯀꯣ ꯑꯩ ꯅꯪꯕꯨ ꯈꯪꯂꯗꯤ ꯐꯨꯒꯅꯤ ꯀꯥꯏ ꯅꯍꯥꯟ ꯀꯥꯏ
ꯑꯩ ꯅꯣꯏ ꯈꯨꯨꯟꯗ ꯅꯍꯥꯟ ꯂꯥꯛꯔꯝꯃꯦꯅ ꯑꯗꯨꯗ ꯀ꯭ꯂꯥꯁ ꯋꯥꯟꯔꯣ ꯑꯗꯨ ꯀꯃꯤꯟꯅꯕꯗꯣ ꯅꯣꯏ ꯈꯨꯟꯅ ꯎꯝ ꯅꯣꯏ ꯈꯨꯟꯗ ꯅꯍꯥꯟ ꯂꯥꯛ ꯑꯉꯥꯡ ꯑꯣꯏꯔꯤꯉꯩꯗ ꯂꯥꯛꯔꯒ ꯏꯁꯀꯨꯜ ꯀꯥꯃꯤꯟꯅꯕꯗꯣ ꯈꯪꯗ꯭ꯔꯦ ꯑꯉꯥꯡ ꯑꯣꯏꯔꯤꯉꯩꯗꯁꯨ ꯅꯠ ꯅꯠꯇꯕꯤꯗ ꯑꯗꯨꯝ ꯂꯥꯛꯑꯦ ꯗꯨꯗꯤ ꯃꯔꯛ ꯃꯔꯛꯇ ꯏꯆꯦ ꯈꯣꯏꯗ ꯂꯥꯛꯂꯒ ꯂꯩꯔꯝꯕꯗꯣ
ꯅꯆꯦꯋꯥꯏꯁꯦ ꯀꯩꯂꯩ ꯂꯩꯀꯥꯏꯁꯦ ꯀꯗꯥꯏ ꯋꯥꯏꯗꯔꯣ
ꯃꯅꯤꯡꯗꯗꯣ ꯑꯥ ꯃꯅꯤꯡꯗ ꯃꯅꯨꯡꯗ
ꯃꯅꯤꯡ ꯁꯤꯃꯤꯇ꯭ꯔꯤꯒꯤ ꯂꯩꯀꯥꯏꯗꯨꯔꯥ
ꯍꯣꯏ ꯑꯗꯨ ꯂꯩꯀꯥꯏ
ꯑꯗꯣ ꯁꯤꯃꯤꯇ꯭ꯔꯤꯒꯤ ꯀꯅꯥ ꯀꯅꯥꯔꯣꯝꯗꯔ ꯂꯥꯛꯄꯗꯣ ꯑꯗꯣ
ꯁꯤꯃꯤꯇ꯭ꯔꯤꯗꯨꯒꯤ ꯃꯅꯨꯡ ꯆꯪꯉꯦꯅ ꯏꯆꯦꯈꯣꯏꯗꯣ
ꯁꯤꯃꯤꯇ꯭ꯔꯤꯗ ꯆꯪꯉꯦ
ꯍꯣꯏ ꯃꯅꯨꯡ ꯑꯃꯨꯛ ꯆꯪꯉꯦ ꯏꯆꯦꯈꯣꯏꯗ ꯈꯪꯗꯕ꯭ꯔꯥꯅꯦ
ꯀꯟꯍꯥꯏꯕꯖꯥꯠꯂꯣ ꯑꯁ ꯑꯩ ꯈꯟꯒꯦ ꯁꯤꯟꯕꯤꯖ꯭ꯔꯤꯗꯨ ꯃꯅꯨꯡꯗ ꯆꯪꯉꯦ ꯑꯗꯨꯒ ꯇꯨꯔꯦꯟ ꯅꯠꯇꯕꯤ ꯑꯃ ꯔꯤꯕ꯭ꯔ ꯑꯃ ꯂꯩꯕꯗꯣ ꯎꯝ ꯑꯗꯨꯗꯨ ꯆꯪꯕ꯭ꯔ
ꯑ ꯑꯗꯨꯁꯨ ꯀꯥꯂꯦ
ꯑꯁ
ꯑꯣꯏꯅ ꯂꯩꯕꯗꯣ ꯅꯍꯥꯟ ꯋꯥꯏꯗꯤ ꯑꯗꯨꯕꯨ ꯍꯧꯖꯤꯛꯀꯥꯟꯗꯤ ꯃꯤ ꯈꯔ ꯌꯥꯝꯂꯛꯄꯅꯤꯅ ꯌꯨꯝ ꯂꯥꯛ ꯈꯔ ꯂꯩꯔꯦ ꯃꯣꯏꯒꯤ ꯃꯅꯨꯡꯗ ꯑꯣꯏꯔꯁꯨ ꯅꯍꯥꯟꯗꯤ ꯃꯣꯏꯅ ꯈ꯭ꯋꯥꯏꯗ ꯃꯅꯨꯡ ꯑꯣꯏꯔꯒ ꯂꯩꯕꯗꯣ ꯀꯩꯅꯣ ꯏꯆꯦꯗꯣ ꯀꯩꯅꯣ ꯇꯧꯔꯒ ꯍꯧꯖꯤꯛ ꯀꯟꯗꯤ ꯂꯩꯇ꯭ꯔꯦꯗ ꯃꯥꯒꯤ ꯅꯨꯄꯥꯁꯨ ꯅꯨꯄꯤ ꯑꯃ ꯊꯤꯔꯒ ꯂꯩꯕꯗꯣ ꯈꯪꯖꯤꯕ꯭ꯔꯣ
ꯑꯁ
ꯅꯪ ꯁꯤꯗꯤ
ꯑꯩ ꯀꯣꯛ ꯆꯥꯛꯈ꯭ꯔꯦ ꯑ ꯈꯪꯗ꯭ꯔꯦꯁꯦꯡꯕ
ꯈꯔ ꯀꯥꯎꯒꯟꯕ ꯃꯥꯜꯂꯦ
ꯎꯝ ꯑꯩꯁꯦ ꯃꯤ ꯑꯗꯨꯝ ꯀꯩ ꯍꯥꯏꯁꯤꯔꯥ ꯃꯤ ꯀꯥꯎꯒꯟꯕꯀꯣ ꯑꯗꯨꯃꯥꯏꯟ ꯇꯧꯋꯦꯕ ꯍꯥꯏꯕꯗꯤ ꯎꯝ ꯑ ꯑꯃꯨꯛ ꯀꯨꯏꯅ ꯎꯗ꯭ꯔꯗꯤ ꯑꯗꯨꯝ ꯀꯥꯎꯒꯜꯂꯦ ꯑꯗꯨꯒꯤ ꯑꯩꯁꯦ ꯈꯪꯗꯕ
ꯑꯗꯨꯒꯤ ꯑꯣꯏꯔꯝꯗꯤ ꯑꯩꯈꯣꯏꯅ ꯄꯨꯟꯕꯗꯤ ꯀ꯭ꯂꯥꯁ ꯋꯥꯟ ꯑꯗꯨꯋꯥꯏꯗ ꯑꯣꯏꯕꯅꯤꯅꯀꯣ
ꯀ꯭ꯂꯥꯁ ꯋꯥꯟꯗ ꯄꯨꯟꯕ ꯏꯁ ꯅꯪ ꯁ꯭ꯀꯨꯜꯁꯦ ꯀ꯭ꯂꯥꯁ ꯋꯥꯟ ꯑꯩ ꯀ꯭ꯂꯥꯁ ꯋꯥꯟꯗꯤ ꯑ ꯈꯨꯟꯗ ꯀꯥꯗꯦ ꯑꯩ
ꯀ꯭ꯂꯥꯁ ꯋꯥꯟꯔꯣ ꯀꯦ ꯖꯤ ꯅꯔꯖꯔꯤꯔꯣ ꯈꯪꯗꯦ ꯑꯗꯨ ꯑꯩꯗꯤ ꯀ꯭ꯂꯥꯁ ꯋꯥꯟ ꯑꯣꯏꯔꯝꯒꯅꯤꯗ
ꯑꯩ ꯀ꯭ꯂꯥꯁ ꯋꯥꯟ ꯈꯨꯟꯗ ꯀꯥꯗꯦ ꯑꯩ ꯎꯝ ꯕꯖꯥꯔꯗ ꯀꯥꯕꯅꯦ ꯑꯩꯕꯨ ꯅꯪ ꯃꯤ ꯂꯥꯟꯂꯝꯒꯅꯤꯗ
ꯅꯠꯇꯦ ꯐꯖꯅ ꯈꯪꯉꯤꯗ ꯑꯩꯗꯤ ꯅꯪꯕꯨ
ꯑꯗꯨ ꯑꯩ ꯅꯤꯡꯁꯤꯡꯅꯤꯉꯥꯏ ꯇꯧꯒꯦꯕ ꯀꯅꯥ ꯑꯣꯏꯕꯖꯔ
ꯅꯪꯅ ꯀꯥꯎꯈ꯭ꯔꯕ ꯃꯥꯜꯂꯦ ꯃꯤ ꯑꯇꯣꯞ ꯑꯇꯣꯞꯄꯗꯤ ꯀꯩꯅꯣꯝ ꯄꯨꯟꯅ ꯀꯩꯅꯣ ꯇꯧꯗ꯭ꯔꯁꯨ ꯍꯥꯏꯕꯗ ꯍꯦꯛ ꯈꯪꯉꯦ ꯅꯣꯏ ꯈꯨꯟꯒꯤ ꯃꯤꯁꯤꯡꯗꯣ ꯑꯩꯅ ꯅꯍꯥꯟ ꯂꯩꯔꯝꯕꯅꯤꯅꯀꯣ
ꯅꯍꯥꯟ ꯍꯥꯏꯁꯦ ꯀꯨꯏꯅ ꯂꯩꯕ꯭ꯔꯥ ꯅꯠꯇ꯭ꯔꯒ
ꯀꯨꯏ ꯀꯨꯏꯔꯦ ꯀꯨꯏꯔꯦ ꯀ꯭ꯂꯥꯁ ꯋꯥꯟ ꯑꯗꯨꯋꯥꯏꯗ ꯂꯩꯔꯒ ꯀꯣ ꯃꯔꯛ ꯃꯔꯛꯇꯁꯨ ꯇꯦꯟ ꯂꯣꯏꯕ ꯃꯇꯨꯡꯗ ꯃꯔꯛ ꯃꯔꯛꯇ ꯑꯗꯨꯝ ꯂꯥꯛꯑꯦ
ꯎꯝ
ꯅꯪꯁꯦ ꯑꯩꯕꯨ ꯀꯩꯅꯣ ꯇꯧꯍꯜꯂꯦ ꯑꯩꯒꯤ ꯀꯣꯛꯁꯦ ꯁꯥꯍꯜꯂꯦ
ꯀꯣꯛ ꯆꯥꯛꯍꯜꯂꯕ꯭ꯔꯥ
ꯑꯗꯨꯅꯦ ꯑꯗꯨꯒꯤꯅꯦ ꯑꯥꯎ ꯉꯁꯤ ꯍꯧꯖꯤꯛꯁꯨꯅꯦ ꯏꯪꯒꯦ ꯇꯧꯔꯒ ꯀꯅꯥꯕꯨꯁꯨ ꯍꯌꯦ ꯑꯩꯒꯤ ꯋꯥꯈꯜꯗ ꯊꯣꯛꯇꯕ ꯑꯗꯣ ꯅꯪꯁꯦ ꯑꯩꯅ ꯈꯟꯕ ꯀꯥꯟꯗꯗꯤ ꯃꯤꯁꯦ ꯂꯥꯜꯂꯝꯒꯗ꯭ꯔꯥ ꯍꯥꯏꯅ ꯈꯟꯕ
ꯃꯤꯗꯤ ꯂꯥꯟꯗꯕꯒꯨꯝ ꯇꯧꯋꯦꯗ ꯑꯩꯁꯨ ꯅꯪꯕꯨꯗꯤ ꯈꯪꯉꯦꯅ ꯅꯍꯥꯟ ꯅꯍꯥꯟꯗꯩ ꯒ꯭ꯔꯨꯨꯞ ꯇ ꯑꯦꯛꯇꯤꯕ ꯍꯣꯏ
ꯑꯩꯁꯦ ꯆꯥꯔꯁꯀꯤ ꯃꯈꯥ ꯃꯈꯥ ꯍꯥꯏꯕꯁꯦ ꯁꯔꯣꯛ ꯂꯥ ꯑ ꯍꯥꯏꯕꯗꯤ ꯑꯩꯈꯣꯏ ꯇꯨꯔꯦꯟ ꯂꯥꯜꯂꯒ ꯂꯩꯕ ꯈ꯭ꯋꯥꯏꯗꯒꯤ ꯂꯩ ꯑ ꯂꯩꯀꯥꯏ ꯂꯩ ꯍꯥꯟꯅ ꯂꯩꯕ ꯂꯩꯀꯥꯏꯗꯨꯅꯤꯕ
ꯑꯗꯨ ꯈꯪꯉꯦꯕ ꯅꯣꯏ ꯌꯨꯝꯁꯦ ꯎꯝ ꯂꯝꯕꯤ ꯃꯈꯥꯗꯀꯣ ꯁꯣꯔꯣꯛ ꯁꯣꯔꯣꯛ ꯑꯆꯧꯕ ꯃꯈꯥꯗ ꯎꯝ ꯅꯠꯆꯦ ꯂꯩꯁꯥꯕꯤ ꯌꯥꯝꯃꯤꯅ ꯅꯣꯏ
ꯑꯥ ꯂꯨꯍꯣꯡꯈꯤꯕꯗꯣ ꯈꯪꯉꯤꯅ
ꯂꯨꯍꯣꯡꯗꯕꯤ ꯂꯥꯁ ꯂꯥꯁꯒꯤꯅꯤꯀꯣ ꯅꯪꯗꯣ
ꯅꯠꯇꯦꯍꯦ ꯀꯥꯏꯗꯒꯤ ꯇꯨ ꯃꯤ ꯂꯥꯜꯂꯦ ꯑꯩꯅ ꯍꯥꯏꯗ꯭ꯔꯣ
ꯃꯤ ꯂꯥꯜꯂꯦ ꯍꯥꯏꯕꯗꯣ ꯑꯩꯁꯦ ꯂꯥꯛꯇ ꯅꯠꯇꯦ ꯑꯩ ꯑꯩꯁꯦ
ꯄꯥ ꯑꯃ ꯂꯩꯌꯦ
ꯅꯠꯇꯦꯕ ꯅꯪꯅ ꯈꯟꯕꯗꯨ ꯂꯥꯜꯂꯦꯕ ꯑꯗꯣ ꯏꯅꯥꯎ ꯅꯨꯄꯤꯅꯦꯕ ꯎꯝ ꯈ꯭ꯋꯥꯏꯗꯒꯤ ꯅꯨꯄꯤꯗꯒꯤ ꯑꯇꯣꯟꯕꯤꯁꯦ ꯈ꯭ꯋꯥꯏꯗꯒꯤ ꯑꯇꯣꯟꯕꯤꯁꯦ ꯏꯅꯥꯎ ꯅꯨꯄꯤꯅꯦꯕ ꯃꯆꯦ ꯃꯆꯦꯅꯦꯕ ꯑꯗꯨꯒꯤꯅꯤ ꯅꯪꯕꯨ ꯑꯩ ꯈꯪꯗꯦ ꯍꯥꯏꯔꯒ ꯂꯩꯕꯗꯣ
ꯁꯥꯒꯩ ꯃꯥꯟꯅꯕꯗꯨꯗꯀꯣ ꯑꯩꯗꯤ ꯃꯥꯔꯣ ꯍꯥꯏꯅ ꯈꯟꯕꯀꯣ
ꯑꯗꯨ ꯅꯠꯇꯦ ꯑꯗꯨꯒꯤꯅꯦ ꯑꯩ ꯅꯪꯕꯨ ꯃꯤ ꯂꯥꯜꯂꯦ ꯍꯥꯏꯅ ꯍꯥꯏꯔꯒ ꯂꯩ
ꯑꯣ ꯁꯥꯒꯩ ꯃꯥꯁꯨ ꯅꯪꯒꯤ ꯁꯥꯒꯩꯗꯣ ꯑꯗꯨꯝ ꯍꯥꯞꯄꯗꯒꯤ ꯃꯥ ꯑꯣꯏꯕ꯭ꯔꯥ ꯈꯟꯕꯅꯤ ꯎꯝ
ꯑꯈꯣꯏꯒꯤ ꯁꯥꯒꯩꯁꯦ ꯀꯩꯅꯣ ꯌꯥꯝꯅ ꯃꯤ ꯑꯇꯣꯞꯄꯗꯒꯤ ꯌꯥꯝꯅ ꯑꯥ ꯇꯣꯉꯥꯟꯕꯅꯦꯕ
ꯑꯗꯨꯃꯥꯏꯟ ꯇꯧꯋꯦꯀꯣ
ꯑꯧ ꯑꯩꯈꯣꯏꯁꯨꯅꯤꯗ ꯆꯞ ꯃꯥꯟꯅꯩꯌꯦ
ꯅꯠꯇꯦꯕ ꯑꯗꯨ ꯑꯣꯏꯔꯁꯨ ꯑꯩꯈꯣꯏꯒꯤ ꯀꯩꯅꯣ ꯑꯃ ꯂꯩꯕꯅꯦꯕ
ꯇꯣꯉꯥꯟꯅ ꯂꯩꯕꯅꯤꯕ ꯑꯗꯨꯒꯤ ꯅꯣꯏꯁꯦ ꯑꯗꯨꯔ ꯈꯜꯂꯒ ꯂꯩꯕ ꯃꯥꯜꯂꯦ ꯑꯗꯨ ꯑꯩꯗꯤ ꯅꯪꯕꯨ ꯈꯪꯗꯕꯒꯤꯅꯤꯅꯦ ꯍꯧꯖꯤꯛ ꯑꯩ
ꯑꯣ ꯑꯣ ꯑꯣ ꯑ ꯑꯗꯨ ꯅꯅꯥꯎ ꯅꯨꯄꯤ ꯑꯣꯏꯔꯗꯤ ꯉꯁꯥꯏꯅ ꯃꯀꯣꯛ ꯇꯣ ꯀꯩꯅꯣ ꯇꯧꯒꯅꯤ ꯃꯥ ꯅꯠꯇꯕꯒꯤ ꯑꯣꯏꯔꯝꯒꯅꯤ ꯑꯗꯨꯗꯤ
ꯇꯧꯍꯜꯂꯦꯅꯦ ꯅꯪꯁꯦ ꯅꯣꯛꯄꯨ ꯅꯣꯛꯅꯤꯡꯉꯦ ꯑꯗꯨꯗꯤ ꯅꯣꯏꯁꯦ ꯏꯅꯥꯎꯅꯨꯄꯤꯒꯤ ꯃꯣꯏꯒꯤ ꯕꯦꯁ ꯑꯣꯏꯔꯝꯒꯅꯤ ꯏꯅꯥꯎꯅꯨꯄꯤ ꯍꯥꯏꯔꯤꯁꯦ ꯅꯪꯅ ꯈꯪꯕ ꯏꯅꯥꯎꯅꯨꯄꯤꯗꯣ
ꯎꯝ
ꯃꯥꯗꯒꯤ ꯑꯩꯁꯦ ꯃꯥꯒꯤ ꯃꯊꯛꯇ ꯑꯃ ꯂꯩꯌꯦ ꯑꯗꯨꯒꯤ ꯃꯊꯥꯛꯇꯅꯦꯕ ꯑ ꯑꯩꯒꯤ ꯃꯈ ꯈꯥꯗꯁꯦ ꯑꯥꯠꯑꯃ ꯂꯩꯌꯦ ꯑꯗꯨꯒ ꯅꯪꯅ ꯈꯪꯅꯕ ꯏꯅꯥꯎꯅꯨꯄꯤꯗꯨꯅ ꯈ꯭ꯋꯥꯏꯗꯒꯤ ꯑꯇꯣꯟꯕꯤꯅꯤꯕ ꯅꯨꯄꯤꯗ ꯍꯥꯏꯔꯗꯤ ꯑꯗꯨꯅꯦꯕ ꯑꯗꯨ ꯗꯨꯕꯨ ꯅꯪ ꯈꯪ ꯍꯥꯏꯕꯗꯤ ꯅꯪ ꯑꯩꯈꯣꯏ ꯈꯨꯟꯗ ꯂꯥꯛꯑꯦ ꯍꯥꯏꯔꯗꯤ
ꯅꯣꯏ ꯈꯨꯟꯗ ꯂꯩꯌꯦ ꯑꯩ ꯑꯩ ꯅꯣꯏꯕꯨ ꯑꯗꯨꯝ ꯈꯪꯉꯦꯗ ꯑꯩꯗꯤ ꯅꯣꯏ ꯈꯨꯟꯗ ꯑꯗꯨꯝ ꯃꯔꯛ ꯃꯔꯛꯇ ꯀꯩꯅꯣ ꯇꯧꯕ ꯑꯗꯣ ꯅꯣꯏꯅꯗ ꯈꯪꯗꯕꯒꯤꯅꯤ
ꯑꯗꯣ ꯍꯣꯔꯦꯟ ꯍꯥꯏꯕꯤꯌꯣꯅꯦ ꯃꯆꯦꯝ
ꯅꯪꯁꯨ ꯀꯩꯅꯣ ꯑꯩꯒꯤ ꯁꯛ ꯇ ꯎꯔꯗꯤ ꯑꯣ ꯈꯪꯉꯦ ꯑꯗꯨꯝ ꯍꯥꯏꯔꯛꯀꯗꯕꯗꯤ ꯃꯥꯜꯂꯦ ꯑꯗꯨꯕꯨ ꯀꯧꯅꯗꯕꯅꯤꯅꯀꯣ ꯁꯛꯇꯣ ꯈꯪꯅꯔꯁꯨ
ꯏꯅꯥꯎꯅꯨꯄꯤ ꯃꯣꯏ ꯈꯪꯔꯝꯒꯅꯤ ꯍꯪꯕ ꯇꯥꯔꯦ ꯍꯣꯔꯦꯟ ꯀꯣꯛꯁꯦ ꯐꯖꯅ ꯆꯥꯛꯍꯜꯂꯦ ꯅꯪꯅ
ꯅꯅꯥꯎ ꯅꯨꯨꯕꯤꯅꯦ ꯍꯥꯏꯅ ꯑꯩꯗꯤ ꯋꯥꯔꯤ ꯁꯔ ꯂꯩꯕꯅꯤꯅꯦ
ꯑꯗꯨ ꯑꯩ ꯈꯪꯗꯕꯒꯤ ꯅꯪꯁꯦ ꯑꯁ ꯌꯥꯝ ꯄꯥꯡꯉꯦ ꯀꯥꯎꯒꯜꯂꯦ ꯀꯥꯏꯅ ꯈꯜꯂꯝꯒꯅꯦꯕ ꯅꯠꯇ꯭ꯔꯣ
ꯅꯅꯥꯎ ꯅꯨꯄꯤꯁꯨ ꯄꯥꯏꯕ ꯅꯠ